ꯇꯥꯕ꯭ꯔꯣ ꯍꯂꯣ ꯅꯪ ꯇꯥꯔꯕꯣ ꯇꯥꯔꯦ ꯇꯥꯔꯦ ꯀꯩꯗꯧꯔꯤꯅꯣ
ꯑꯩꯔꯣ ꯑꯦꯛꯖꯥꯝꯒꯤ ꯀꯟꯅ ꯂꯥꯢꯔꯤꯛ ꯄꯥꯔꯤ
ꯑꯦꯓꯥꯝ ꯀꯔꯝ ꯀꯥꯟꯗ ꯇꯧꯗꯣꯏꯕ ꯑꯩꯖꯨ ꯕꯤꯗꯤꯑꯣ ꯌꯦꯡꯉꯝꯕꯅꯤ꯫ ꯑꯦ ꯌꯨꯇꯨꯞ ꯇ꯫
ꯍꯨꯡ ꯍꯨꯡ ꯌꯨ ꯇꯨꯞ ꯇ ꯍꯣꯔ꯭ꯔ ꯃꯨꯕꯤ ꯕꯨꯠꯀꯤ ꯐꯤꯂꯝ ꯌꯦꯡꯂꯝꯕ꯫
ꯎꯝ꯫ ꯅꯨꯡꯉꯥꯏꯖꯥꯠꯂꯣ꯫
ꯑꯦꯛꯖꯥꯝ ꯀꯔꯝ ꯀꯥꯟꯗ ꯇꯧꯅꯤ ꯍꯥꯏꯒꯦ ꯔꯨꯇꯤꯟ ꯊꯣ ꯈ꯭ꯔꯕꯣ꯫
ꯈꯪꯗꯦ꯫ ꯇꯣꯏꯟꯇꯤꯋꯥꯟꯗ ꯇꯧꯅꯦꯗꯤ ꯍꯥꯏꯐꯦꯠ ꯗꯥꯏꯕꯅꯤ꯫
ꯌꯨꯝꯒ ꯑꯝꯇ ꯆꯠꯅꯤꯡꯗ꯭ꯔꯕꯣ꯫ ꯕꯣ꯫
ꯇꯥꯏꯌꯦ ꯇꯥꯏ꯫ ꯅꯦꯠꯁꯦ ꯅꯨꯡꯉꯥꯏꯇꯕ ꯃꯥꯜꯂꯦ꯫
ꯌꯨꯝꯒ ꯑꯝꯇ ꯆꯠꯅꯤꯡꯗ꯭ꯔ ꯉꯦ꯫ ꯁꯤꯖꯤꯟꯅꯗꯤꯌꯦ꯫
ꯎꯝ ꯆꯠꯅꯤꯡꯉꯤ꯫
ꯆꯠ
ꯎꯝ꯫ ꯃꯣꯕꯥꯏꯜ